ꯍꯦꯜꯂꯣ꯫
ꯀꯩꯗꯧꯔꯤꯅꯣ ꯌꯥꯝ ꯅꯨꯡꯉꯥꯏꯕ ꯃꯥꯜꯂꯤꯀꯣ꯫
ꯀ꯭ꯔꯤꯁꯨ ꯇꯧꯗꯦ꯫
ꯖꯦꯡꯒꯤꯗꯣ ꯌꯥꯗꯦ꯫
ꯀꯔꯤꯒꯤꯔ꯫
ꯈꯪꯗꯦ꯫ ꯌꯥꯗꯕꯒꯤꯅꯦ ꯎꯄꯥꯏ ꯂꯩꯇꯦ꯫ ꯂꯩ ꯌꯥꯡꯉꯦ꯫ ꯃꯤ ꯂꯥꯛꯑꯗꯤ ꯃꯤ ꯂꯥꯛꯑꯦ ꯑꯗꯨꯝ ꯍꯥꯏꯌꯣ ꯁꯪꯗ꯭ꯔꯗꯤ꯫
ꯑꯩꯉꯣꯟꯗꯔ꯫
ꯅꯪ ꯅꯪꯕꯨꯅꯦ꯫ ꯋꯥꯊꯤ ꯋꯥꯊꯤ ꯆꯥꯔꯝꯗꯅꯀꯣ꯫
ꯑꯗꯨ ꯍꯧꯖꯤꯛ ꯀꯩꯗꯧꯔꯤꯅꯣ ꯅꯪꯗꯤ ꯑꯗꯨ
ꯇꯨꯝꯈ꯭ꯔꯒꯦꯗ꯫
ꯌꯥꯝ ꯂꯥꯏꯕ ꯃꯥꯜꯂꯦ ꯑꯗꯨꯉꯜꯂꯗꯤ
ꯂꯩꯥꯏꯔꯤꯌꯦ ꯑꯁꯦꯡꯕꯒꯤ
ꯑꯦꯅꯥ ꯋꯥꯅ ꯋꯥ ꯄꯥꯏ ꯃꯥꯜ ꯂꯩꯅ
ꯑꯏ ꯅꯠꯇꯦ
ꯑꯣ ꯍꯤꯟꯗꯨꯥꯏ
ꯇꯗ ꯅꯠꯇꯦ
ꯅꯨꯡꯗꯥꯡꯗꯤ ꯀꯔꯤ ꯏꯟꯈꯥꯡ ꯆꯥꯒꯅꯤ
ꯈꯪꯉꯦꯗ ꯍꯧꯖꯤꯛ ꯀꯅꯥ ꯈꯪꯒꯅꯤ
ꯅꯪꯅ ꯐꯪꯅꯤꯗ
ꯅꯪꯗꯤ ꯈꯥꯡꯈ꯭ꯔꯅꯦ ꯑꯗꯨꯣ
ꯑꯩ ꯏꯦ ꯑꯩꯗꯤꯦ ꯈꯥꯡꯉꯦ ꯍ ꯗꯜ ꯁꯥꯦ
ꯀꯣꯏꯗꯤ ꯈꯪꯗꯦ ꯗꯨꯀꯥꯟꯗ ꯆꯂ ꯑꯁ ꯀꯔꯤꯗ ꯏꯟꯁꯥꯡ ꯅꯥꯄꯤꯁꯨ ꯆꯥꯍꯟꯗꯅ ꯑꯁꯤ ꯆꯥꯅꯤꯡꯉꯦ ꯍꯥꯏꯕꯗꯣ ꯈꯪꯗ꯭ꯔꯦꯗ
ꯅꯣꯏꯗꯤ ꯅꯣꯏ ꯅꯣꯏꯒꯤꯗꯤ ꯑꯥꯎ ꯑꯐꯥꯎꯕ ꯐꯪꯗꯅꯤ
ꯑꯗꯨ ꯑꯍꯥꯎ ꯑꯍꯥꯎꯕ ꯑꯗꯨꯝ ꯂꯣꯀꯦꯜꯒꯤ ꯑꯗꯨꯝ ꯐꯪꯉꯦ ꯑꯗꯨ ꯑꯣꯏꯔꯁꯨ ꯆꯥꯃꯟꯗꯅ ꯆꯥꯅꯤꯡ ꯆꯅꯤ ꯍ ꯏꯤꯡꯗ꯭ꯔꯦꯒ
ꯊꯟꯖꯤꯡ ꯊꯟꯖꯤꯡ ꯍꯥꯏꯕ꯭ꯔꯥ ꯑꯗꯣ ꯑꯩꯁꯨ ꯌꯥꯝ ꯆꯥꯅꯤꯡꯉꯦ ꯁꯤꯗ ꯌꯥꯝ ꯀꯔꯤ ꯃꯆꯥ ꯑꯃꯗꯀꯣ ꯑꯣꯏ ꯌꯥ ꯃꯆꯥ ꯅꯅꯥꯠꯇꯦ ꯍꯣꯏ ꯌꯥꯝ ꯄꯤꯛꯄ ꯍꯥꯏꯕꯁꯦ ꯄꯤꯛꯄꯗꯣ ꯌꯥꯝ ꯑꯃꯗꯨꯀ ꯇꯨꯤꯠꯇ ꯇꯨꯤꯠꯇ ꯏꯅꯤꯗ
ꯑꯩꯗꯤ ꯑꯗꯨꯕꯨꯗꯤ ꯌꯥꯝ ꯄꯥꯝꯕ ꯑꯣꯏꯗꯦꯗ
ꯑꯗꯨꯝ ꯇꯥꯀꯤ
ꯆꯥꯔꯁꯨ ꯌꯥꯏ ꯆꯥꯗ꯭ꯔꯁꯨ ꯌꯥꯏ
ꯇꯝ ꯇꯝ ꯍꯛꯅꯥꯀꯣ ꯑꯗꯨ ꯐꯅ ꯃꯥꯅꯤ ꯂꯦ
ꯗꯕꯗꯤ ꯍ ꯆꯥꯕꯙꯌꯥ
ꯍꯣꯏ ꯀꯦꯕꯤ ꯍꯥꯏꯁꯤꯔꯥ ꯑꯗꯨ ꯂꯩꯕꯗꯣ ꯑꯃꯗꯣ ꯑꯩꯁꯨ ꯆꯥꯟꯅꯉꯣꯏ ꯑꯗꯨ ꯇꯥꯕ ꯐꯪꯗꯕ ꯌꯥꯝ ꯇꯉꯅꯤ ꯃꯣꯏꯒꯤ ꯇꯥꯕ ꯄꯥꯝꯅꯩ ꯃꯥꯒꯤ ꯃꯤꯡꯁꯨ ꯀꯥꯎꯈ꯭ꯔꯦꯗ ꯍꯥꯏꯕ ꯑꯃꯗꯣ ꯑꯩꯈꯣꯏ ꯑꯥꯗ ꯍꯧꯖꯤꯛ ꯈꯪꯕ ꯃꯇꯝ ꯑꯗꯣ
ꯊꯥꯝꯗꯦꯗ ꯅꯪꯒꯤ ꯀꯔꯤꯒꯤ ꯑꯃ ꯑꯔ
ꯊꯪꯅꯕꯒꯗꯤꯗ ꯅꯪ ꯃꯥꯁꯦ ꯋꯥꯏꯠꯅꯦ ꯀꯂꯔꯗꯣ ꯀꯂꯔꯅꯦ ꯀꯂꯔꯅꯦꯕ ꯋꯥꯏꯗꯣ ꯋꯥꯏ ꯑꯩꯈꯣꯏ ꯖꯪꯒꯜꯗ ꯍꯧꯖꯤꯛ
ꯎ
ꯑꯗꯨꯣꯝꯕꯨ ꯍꯥꯏꯕꯗꯣ
ꯇꯔꯤꯕ
ꯁꯤ ꯂꯣꯟꯗ ꯕꯝꯕꯨ ꯍꯥꯏꯕ ꯀꯔꯤꯔꯥ ꯑꯗꯨ ꯍꯣꯏ ꯑꯁꯣꯏ ꯑꯁꯣꯏ ꯍꯥꯏꯕ꯭ꯔꯥ
ꯑ ꯑꯣꯊ ꯍꯥꯏꯥꯏꯅꯦꯦ
ꯑꯗꯣ ꯌꯥꯝ ꯇꯥꯅꯤꯡꯉꯦ ꯑꯩ
ꯅꯣꯏꯗ ꯌꯣꯟꯗ꯭ꯔꯣ
ꯌꯣꯦ ꯌꯥꯝ ꯇꯥꯃꯤ ꯌꯣꯁꯨ
ꯄꯅꯁꯨ ꯂꯧꯔꯒ ꯆꯥꯅ
ꯑꯗꯨ ꯆꯥꯕꯗꯤ ꯆꯥꯏꯕ ꯑꯗꯨꯒ ꯍꯥꯎꯇ꯭ꯔꯦꯕ ꯃ ꯇꯣ ꯄꯥꯝꯃꯦꯗ
ꯑꯁꯦꯡꯕꯗꯤ ꯌꯨꯝꯗꯒ ꯍꯦꯛ ꯂꯧꯊꯣꯛꯔꯒ ꯊꯣꯡꯕꯗꯨꯅꯗꯤ ꯃꯍꯥꯎꯗꯣ ꯇꯣꯉꯥꯟꯕꯅꯦ
ꯅꯣꯏꯒꯤꯗꯤ
ꯍꯣꯏ ꯍꯣꯏ ꯑꯁꯤꯗ ꯐꯥꯎ ꯑꯗꯨꯝ ꯌꯥꯡꯈꯩꯒꯤ ꯃꯔꯤ ꯈꯛꯇ ꯄꯤꯌꯦꯗ ꯅꯍꯥꯟꯗꯤ ꯌꯥꯝ ꯌꯥꯝ ꯄꯤꯕ ꯃꯇꯝꯅꯦꯕ ꯍꯧꯖꯤꯛꯁꯦ ꯅꯣꯏꯗꯗꯤ
ꯑꯩꯈꯣꯏꯗꯤ ꯆꯥꯝꯃ ꯑꯥꯟ ꯐꯤꯐꯇꯤ ꯑꯗꯨꯒꯨꯝꯕꯅꯤ
ꯎꯝ ꯅꯣꯏꯗꯅ ꯍꯦꯟꯅ ꯇꯥꯡꯉꯦ ꯑꯗꯣ ꯆꯥꯝꯃꯒꯤꯐꯥꯎ ꯆꯥꯔꯁꯨ ꯀꯣꯟꯅꯔꯣꯏꯅ
ꯍꯣꯏ ꯃꯤ ꯌꯥꯝ ꯆꯥꯅꯤꯡꯕ ꯑꯗꯨꯒ
ꯍꯥꯏꯕꯗꯤ ꯑꯩꯈꯣꯏ ꯑꯩꯈꯣꯏ ꯀꯔꯤꯔꯥ ꯑꯩꯈꯣꯏ
ꯀꯔꯤꯕ ꯇꯥꯗꯦꯗ
ꯅꯦꯕ ꯑꯩꯕꯨꯁꯨ ꯐꯥꯎꯕꯅꯦ ꯑꯩ ꯒꯕꯔꯃꯦꯟ ꯂꯩꯕꯅꯤꯀꯣ
ꯐꯠꯇꯕꯅꯤ
ꯁꯤ ꯀꯥꯥꯟꯅꯤ ꯏꯃꯥꯟꯅꯕꯤ ꯑꯃ ꯑꯃꯥ ꯂꯩꯌꯦꯀꯣ ꯑꯗꯣ ꯑꯗꯣ ꯅꯨꯄꯤꯗꯣ ꯏꯟꯖꯥꯡ ꯍꯥꯎꯇ꯭ꯔꯗꯤ ꯆꯥꯛ ꯆꯥꯗꯕ ꯑꯗꯨꯏꯅꯦ ꯉꯁꯤꯁꯨ ꯑꯁꯤ ꯑ ꯀꯔꯤꯔꯥ ꯈꯥꯃꯦꯟ ꯑꯈꯥꯕꯗꯣ ꯈꯥꯃꯦꯟ ꯑꯈꯥꯕꯗꯣ ꯆꯥꯏꯌꯦꯕ ꯑꯗꯣ ꯃꯥꯗꯣ ꯑꯩꯈꯣꯏ ꯍꯦꯟꯁꯥꯡ ꯎꯕꯒꯤ ꯆꯥꯛ ꯆꯥꯕ ꯀꯤꯕ ꯑꯗꯨꯒꯤ ꯆꯦꯟꯁꯦ ꯑꯃꯨꯛ ꯍꯜꯂꯛꯑꯦꯗꯣ
ꯑꯩꯒꯤ ꯏꯊꯦ ꯎꯝ ꯒꯤ ꯀꯔꯤ ꯍꯥꯏꯁꯤꯔꯥ ꯑꯁ
ꯑꯩꯒꯤ ꯏꯆꯦꯒ ꯎꯝ ꯑꯃꯥꯁꯨ ꯂꯩꯏꯕꯅꯦ
ꯎꯝ
ꯀꯝꯄ꯭ꯌꯨꯇꯔ ꯀ꯭ꯂꯥꯁ ꯆꯠꯂꯒ ꯅꯣꯏ ꯅꯣꯏꯒ ꯆꯞ ꯃꯥꯟꯅꯩꯗ ꯅꯣꯏ ꯍꯧꯖꯤꯛ ꯂꯩꯕ
ꯑꯣ ꯅꯪꯒꯤ ꯅꯆꯦ
ꯑꯩꯒꯤ ꯏꯆꯦ ꯅꯠꯇꯦ ꯑꯩꯒꯤ ꯏꯆꯦꯒ ꯀꯔꯤ ꯍꯥꯏꯁꯤꯔꯥ
ꯑ ꯅꯪꯒꯤ ꯅꯆꯦꯒꯥ ꯄꯨꯟꯕ ꯅꯨꯄꯤ
ꯅꯠꯇꯦ ꯑꯩꯒꯤ ꯏꯆꯦꯅ ꯄꯣꯛꯄ
ꯅꯪꯒꯤ ꯅꯆꯦꯅ ꯀꯣꯛꯄ
ꯍꯥꯏꯕ ꯍꯩꯇꯦꯅꯦ ꯑꯩ
ꯅꯪ ꯅꯆꯦꯅ ꯀꯣꯛꯄꯗꯤ ꯈꯪꯗꯦꯗ ꯑꯩꯗꯤ
ꯑꯩ ꯑꯩ ꯊꯟ
ꯀꯔꯤꯕ
ꯁꯤ ꯂꯣꯟꯖꯦ ꯍꯥꯏꯕ ꯍꯩꯇ꯭ꯔꯦꯅꯦ ꯑꯩ
ꯅꯪꯅ ꯆꯦꯒꯤ ꯅꯨꯡꯁꯤꯅꯕ ꯅꯨꯄꯥ ꯅꯣꯏ ꯅꯆꯦ ꯊꯣꯛꯄ ꯑꯁꯦꯡꯕꯒꯤ ꯅꯆꯦꯗꯤ ꯅꯠꯇꯕ
ꯑꯆꯥꯥꯏꯌꯨꯅꯥ ꯍꯥꯏꯗꯨꯅꯦ ꯑꯩ
ꯈꯪꯗ꯭ꯔꯦꯗ
ꯑꯩꯒꯤ ꯏꯆꯦꯒꯤ ꯅꯨꯡꯁꯤꯠ
ꯑꯩꯒꯤ ꯑꯩꯒꯤ ꯏꯆꯦꯅ ꯄꯣꯛꯄ ꯄꯣꯛꯄ ꯈꯪꯗ꯭ꯔꯕꯨ ꯅꯪ
ꯑꯣ ꯅꯪꯒꯤ ꯅꯆꯦꯒꯤ ꯃꯆꯥ
ꯍꯣꯏ ꯃꯆꯥ ꯍꯦꯟꯗꯤ ꯂꯣꯟꯁꯦ꯫
ꯅꯣꯏ ꯂꯩꯀꯥꯏꯗ ꯇꯞꯅꯥ ꯉꯪꯒꯅꯤ ꯅꯣꯏ ꯂꯩꯀꯥꯏ ꯗꯣ
ꯑꯩꯈꯣꯏ ꯂꯩꯀꯥꯏꯗ ꯂꯩꯕ ꯑꯃꯁꯨ ꯑꯦ ꯍꯣꯏ ꯌꯥꯝ ꯂꯞꯑꯥ ꯎꯝ ꯌꯥꯝ ꯂꯥꯞꯈ꯭ꯔꯦꯕ ꯑꯩꯈꯣꯏꯗꯣ ꯃꯤꯅꯤꯠ ꯑꯃꯥ ꯑꯅꯤ ꯈꯥꯔ ꯇꯅꯤꯕ ꯆꯠ ꯄ ꯑꯃ ꯑꯅꯤ ꯁꯨꯔꯝꯃꯣꯏꯗ ꯂꯞꯄ ꯅꯠꯇꯦ꯫
ꯆꯥꯛ ꯆꯥꯗꯕꯔꯣꯃꯥ
ꯆꯥꯛ ꯆꯥꯗꯤ ꯍ ꯍꯣꯏ ꯆꯥꯛ ꯏꯟꯁꯥꯡ ꯍꯥꯎꯗꯦꯅ
ꯍꯥꯥꯎꯇꯔ꯭ꯁꯨ ꯁ ꯍꯥꯥꯎ꯭ꯔꯣ ꯃ ꯃꯇꯝꯥꯡꯁꯨ ꯂꯥꯏꯅꯤ ꯍꯥꯎ ꯃ ꯃꯇꯝꯝꯁꯨ ꯂꯥꯏꯅꯤ ꯏ ꯆꯥꯎ ꯐꯔ
ꯑꯗꯨꯁꯨ ꯅꯨꯄꯤꯅꯦ꯫
ꯍꯥꯄ ꯃꯇꯝ ꯈꯛꯇ ꯆꯥꯒꯦꯔ ꯍꯥꯏꯌꯨ꯫
ꯍꯟꯊꯛꯇꯦ ꯑꯁꯦꯡꯒꯤ ꯃꯥꯗꯤꯗꯤ ꯃꯥꯏꯅ ꯇꯥꯎꯕꯅꯦ ꯍꯣꯏ꯫ ꯑ ꯑꯗꯨꯝ ꯁꯥ ꯆꯥꯕꯅꯦ꯫ ꯅꯨꯡꯇꯤ ꯒꯤ ꯌꯦꯟ ꯫ ꯑꯗꯨꯏꯒꯤ ꯆꯥꯡꯗꯕ ꯃꯥꯜꯂꯦ ꯍꯣꯏ ꯃꯣꯏ ꯂꯩꯃꯤꯟꯗꯤ ꯆꯥꯞ ꯆꯥꯅꯤ꯫ ꯍꯣꯏ ꯅꯨꯡꯇꯤꯒꯤ ꯆꯥꯕ ꯉꯝꯗꯦꯗ
ꯅꯪꯗꯤ ꯍꯧꯖꯤꯛꯀꯥꯟ ꯌꯨꯝ ꯆꯠꯂꯔꯣꯏꯀꯣ ꯑꯗꯨꯝ ꯂꯩꯒꯅꯤꯀꯣ
ꯅꯪ ꯋꯥꯔꯤꯁꯦ ꯑꯩꯥꯏ꯫ ꯐꯖꯅ ꯌꯦꯟ ꯇꯥꯔꯦꯗ ꯍꯧꯖꯤꯛꯀꯤ
ꯅꯪ ꯍꯣꯏ ꯌꯨꯝ ꯆꯠꯂꯔꯣꯏꯀꯣ ꯅꯪꯒꯤ ꯌꯨꯝꯗ
ꯆꯠꯀꯅꯤ ꯃꯇꯝꯗꯤ ꯈꯪꯗ꯭ꯔꯤꯌꯦ ꯍꯧꯖꯤꯛ ꯈꯪꯗ꯭ꯔꯤ꯫
ꯌꯨꯝꯗ ꯆꯥꯗꯁꯨ ꯑꯗꯨꯝ ꯍꯧꯥꯎꯅꯑꯁꯦ꯫
ꯎꯝ ꯀꯥꯎꯅꯥ ꯂꯣꯏꯔꯦ ꯀꯩꯅꯣ
ꯍꯣꯏ ꯑꯩꯈꯣꯏ ꯈꯨꯅꯁꯨ ꯀꯔꯤꯅ ꯑꯣꯔꯦꯟꯖ ꯃꯇꯝꯗ ꯂꯥꯛꯑꯣ ꯑꯩꯈꯣꯏꯒ ꯐꯥꯝꯃ ꯄꯨꯔꯒ
ꯗꯤ ꯂꯩꯇꯦ ꯑꯁꯦꯡꯕꯒꯤ
ꯑꯩꯈꯣꯏ ꯐꯥꯎꯅꯕ
ꯅꯣꯏꯅ ꯄꯤꯌꯦ ꯍꯥꯏꯔꯦ ꯂꯥꯛꯀꯦ
ꯆꯠꯀ ꯆꯥ ꯆꯥ ꯄꯨ ꯌꯥ ꯍꯣꯏ ꯍꯟꯗꯛ ꯆꯍꯤꯗ ꯀꯔꯤꯗ ꯅꯣꯡ ꯌꯥꯝ ꯀꯔꯤꯗ ꯔꯤ ꯊꯥꯏ ꯍꯥꯏꯕꯗꯨ ꯌꯥꯝ ꯇꯥꯕꯒꯤ ꯂꯣꯏꯅꯃꯛ ꯇꯥꯈ꯭ꯔꯦ ꯍꯥꯏꯅꯤ ꯑꯩꯈꯣꯏ ꯑꯩꯒꯤ ꯏꯄꯥꯅ ꯌꯥꯝꯅ ꯗ ꯂꯥꯛꯄꯠ ꯍꯣꯏ ꯌꯥꯝ ꯂꯥꯛꯄꯅꯤ ꯂꯥꯛꯄꯅꯤ ꯑꯗꯨ ꯍꯣꯏ ꯇꯣ ꯇꯥꯕꯒꯤꯀꯣ ꯌꯥꯝ ꯂꯣꯏꯃꯛꯁ ꯇꯥꯕꯅꯦ ꯍꯣꯏ
ꯈꯣꯃꯥꯟ ꯊꯅꯤ
ꯃꯥꯒꯤꯁꯨ ꯑꯩꯈꯣꯏꯒꯤ ꯑꯣꯔꯦꯡꯇꯨ
ꯑꯩꯈꯣꯏ
ꯃꯥꯒꯤ ꯊꯃꯥꯗꯨꯀꯣ
ꯂꯥꯛꯄꯗ ꯀꯔꯤ ꯍꯥꯏꯇꯦꯔ ꯂꯣꯟꯁ
ꯅꯪꯅ ꯍꯦꯟꯅ ꯄꯪꯉꯦ ꯑꯩꯉꯣꯟꯗꯒꯤ
ꯑꯗꯨꯅꯦ ꯑꯩ ꯈꯪꯗꯕꯒꯤꯅꯦ ꯑꯗꯨ ꯈꯪꯕ ꯈꯪꯕ ꯈꯪꯕ ꯈꯛꯇ ꯍꯥꯏꯔꯛꯄꯅꯤꯗ
ꯎꯝ ꯍꯥꯏꯌꯦ ꯍꯥꯏꯑꯦ ꯏ ꯇꯧꯅꯦ ꯌꯥꯝ ꯍꯥꯏꯒꯦ
ꯅꯣꯏ ꯅꯣꯏ ꯅ ꯍꯌꯦꯗ ꯅꯣꯏꯅꯦ
ꯍ ꯍꯣꯏꯗꯤ ꯑꯁꯤꯗ ꯑꯗꯨꯝ ꯂꯩꯌꯦꯅ
ꯍꯣꯏ ꯑꯗꯨꯗꯤ ꯅꯣꯏꯒꯤ ꯑꯩꯈꯣꯏꯗꯤ ꯍꯥꯏꯕ ꯌꯥ ꯑꯩꯈꯣꯏꯗ ꯍꯥꯏ